ꯍꯜꯂꯣ ꯅꯪ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯀꯃꯥꯏ ꯀꯃꯥꯏ ꯇꯧꯔꯤꯒꯦ ꯀꯨꯏꯔꯦꯗ ꯄꯥꯎ ꯇꯥꯈꯤꯗꯕ
ꯑꯩꯁꯨ ꯅꯨꯡꯉꯥꯏꯔꯤꯌꯦ ꯑꯁ ꯅꯣꯏꯗꯤ ꯌꯥꯝ ꯅꯨꯡꯉꯥꯏ ꯃꯥꯜꯂꯤꯅꯦ ꯀꯣꯏꯕꯒ ꯆꯠꯇꯅ ꯈꯣꯠꯇꯅ ꯅꯨꯡꯉꯥꯏꯕ꯭ꯔꯣ ꯍꯥꯏꯗꯤ ꯑꯗꯨꯗ ꯌꯥꯝ ꯍꯪꯅꯤꯡꯗꯅ ꯂꯩꯔꯝꯕꯅꯤ ꯅꯪꯅ ꯉꯁꯤ ꯀꯣꯜ ꯇꯧꯔꯛꯏꯁꯦ ꯇꯥꯟꯅ ꯆꯞ ꯆꯥꯅꯔꯦꯅꯦ
ꯑꯣ ꯑꯁ ꯌꯥꯝ ꯅꯨꯡꯉꯥꯏꯈ꯭ꯔꯦꯗ ꯑꯩꯁꯨꯅꯦ ꯅꯪꯉꯣꯟꯗ ꯇꯧꯔꯛꯏꯁꯦ ꯑꯩꯅꯅꯦ ꯑꯗꯨ ꯆꯠꯂꯨꯕꯗꯨꯗꯅꯦ ꯅꯪꯒꯤꯁꯨꯅꯦ ꯀꯩ ꯀꯩꯅꯣ ꯈꯔ ꯂꯩꯔꯛꯑꯦ ꯑꯗꯨꯗꯣ ꯑꯃꯨꯇꯪ ꯌꯦꯡꯍꯟꯅꯤꯡꯕ ꯑꯗ ꯑꯩ ꯅꯣꯏꯗꯅꯦ ꯅꯣꯡꯃ ꯑꯃ ꯂꯥꯛꯀꯦꯗꯅꯦ ꯑꯩꯁꯨ ꯍꯥꯏꯔꯛꯑꯝꯃꯤꯅꯤ ꯀꯣꯜꯁꯦ ꯇꯧꯔꯛꯑꯃꯤꯅꯦ ꯑꯗꯨꯗꯨꯒꯤ
ꯑ‌ꯍꯣꯏ ꯂꯥꯛꯑꯣ
ꯑꯣ ꯃꯐꯝꯗꯣ ꯌꯥꯝ ꯊꯤꯅ ꯅꯨꯡꯉꯥꯏ ꯑꯩꯅꯁꯨꯅꯦ ꯄꯣꯠ ꯑꯩꯅ ꯅꯪꯒꯤ ꯄꯣꯠꯀꯤ ꯍꯥꯏꯕꯗꯣ ꯄꯣꯠꯁꯦ ꯑꯥꯗꯅꯦ ꯏꯃꯥ ꯀꯩꯅꯣꯅꯦ ꯑꯍꯣꯡ ꯑꯆꯥꯎ ꯈꯨꯌꯥꯝꯁꯦ ꯂꯩꯇ꯭ꯔꯦ ꯑꯩꯈꯣꯏ ꯁꯤꯗꯅꯦ ꯇꯥꯡ ꯇꯥꯡꯅ ꯐꯪꯕ ꯃꯌꯥꯝ ꯑꯩꯈꯣꯏꯅ ꯁꯤꯗꯅꯦ ꯆꯅꯤꯗꯒ ꯂꯩꯕꯗ ꯑꯩꯈꯣꯏꯅ ꯑꯥꯗꯅꯦ ꯆꯥꯝ ꯆꯥꯝꯗꯒ ꯂꯩꯔꯛꯏꯃꯦ ꯑꯗꯨꯗꯨꯒꯤꯅꯤꯅꯦ ꯑꯩꯅꯅꯦ ꯑ ꯀꯩ ꯀꯩꯅꯣꯁꯨ ꯃꯌꯥꯝ ꯍꯥꯏꯔꯛꯏ ꯅꯪ ꯑꯁ ꯈꯪꯗꯦ ꯃꯐꯝꯗꯨꯗꯤ ꯌꯥꯝ ꯊꯤꯅ ꯐꯖꯩ ꯑꯩꯈꯣꯏ ꯅꯨꯃꯤꯠ ꯃꯔꯤꯅꯤꯃꯨꯛ ꯂꯩꯔꯨꯕꯅꯦꯕ ꯑꯗꯨꯗꯣ ꯑꯥꯗ ꯑꯥꯗ ꯁꯨꯝ ꯑ ꯑꯩꯈꯣꯏꯒꯤ ꯑꯩꯈꯣꯏꯒꯤ ꯃꯤꯈꯩ ꯍꯥꯏꯇꯥꯔꯦ ꯑꯗꯨ ꯄꯨꯂꯞ ꯑꯩꯈꯣꯏ ꯃꯤ ꯀꯨꯟꯃꯨꯛꯇꯣ ꯂꯩꯐꯝ ꯑꯃ ꯆꯥꯕ ꯑꯃ ꯐꯪꯉꯦ ꯑꯥꯗ ꯑꯩꯈꯣꯏ ꯁꯤꯗꯒꯤ ꯑꯩꯈꯣꯏꯒꯤ ꯑꯣꯖꯥ ꯑꯃꯅ ꯄꯥꯎ ꯐꯥꯎꯅꯔꯒ ꯑꯗꯨ ꯇꯧꯔꯒꯅꯦ ꯑꯥꯗ ꯂꯩꯔꯨꯏꯅꯤ ꯑꯗꯨꯒ ꯉꯥꯡꯅꯔꯝꯗ꯭ꯔꯗꯤꯅꯦ ꯃꯐꯝꯗꯨꯗꯅꯦ ꯀꯣꯛꯀ ꯉꯥꯎꯗꯣꯔꯤꯕ ꯖꯥꯠꯅꯤꯗ ꯚꯔꯥꯕꯨ ꯊꯤꯕꯗ ꯑꯗꯩ ꯍꯣꯇꯦꯜꯕꯨ ꯊꯤꯕꯗ ꯀꯣꯛ ꯉꯥꯎꯗꯣꯔꯤꯕꯖꯥꯠꯅꯤ ꯂꯥꯏꯕꯛ ꯐꯗꯅꯅꯦ ꯃꯐꯝ ꯑꯃ ꯐꯪꯉꯦ ꯑꯗꯨꯗ ꯆꯥꯛꯁꯨ ꯑꯗꯒꯤꯗꯤ ꯂꯩꯐꯝ ꯆꯥꯐꯝꯁꯨ ꯌꯥꯝ ꯅꯨꯡꯉꯥꯏ ꯆꯥꯛꯁꯨ ꯑꯗꯨꯨꯅꯦ ꯅꯣꯡꯃꯗ ꯑꯅꯤꯔꯛ ꯑꯅꯤꯔꯛ ꯄꯤ ꯄꯩꯁꯥꯁꯨ ꯀꯩꯁꯨ ꯌꯥꯝ ꯇꯥꯡꯗꯕ ꯃꯐꯝꯅꯦꯕ ꯑꯁ ꯅꯣꯏꯁꯨꯅꯦ ꯆꯠꯇꯧꯕꯒ ꯂꯩꯔꯗꯤ ꯍꯥꯏꯔꯛꯎ ꯑꯗꯨꯒꯤ ꯃꯐꯝꯗꯨꯒꯤ ꯃꯤꯗꯣ ꯄꯥꯎ ꯐꯥꯎꯅꯔꯒꯅꯦ ꯍꯥꯏꯕ ꯌꯥꯅꯤ ꯅꯣꯡꯃ ꯑꯍꯥꯟꯕ ꯆꯠꯄ ꯅꯨꯃꯤꯠꯇꯣ ꯑꯗꯨꯗꯨꯗꯗꯤꯅꯦ ꯎꯝ ꯑꯩꯈꯣꯏꯗꯣ ꯋꯥꯃꯟꯗꯅꯅꯦ ꯑꯝꯇꯒ ꯀꯣꯏꯗ꯭ꯔꯦꯗ ꯑꯗ ꯁꯨꯝ ꯅꯨꯃꯤꯠ ꯃꯊꯪꯒꯤ ꯅꯨꯃꯤꯠ ꯑꯗꯒꯤꯗꯤ ꯑꯩꯈꯣꯏꯗꯣ ꯑꯅꯛꯄꯗ ꯂꯩꯕ ꯀꯣꯏꯐꯝ ꯑꯗꯒꯤꯗꯤ ꯑꯁ ꯀꯩ ꯀꯩꯅꯣ ꯃꯌꯥꯝ ꯆꯪꯉꯛꯑꯦ ꯌꯥꯝꯁꯨ ꯅꯨꯡꯉꯥꯏ ꯃꯤꯈꯩꯁꯨꯅꯦ ꯌꯥꯝ ꯐꯩ ꯍꯪꯉꯨ ꯍꯪꯉꯨ ꯑꯗ ꯑꯩꯈꯣꯏꯅ ꯃꯄꯥꯟꯂꯣꯝꯗ ꯆꯠ ꯆꯠꯂꯦ ꯀꯥꯏꯅꯒꯅꯦ ꯇꯥꯊꯤꯊꯣꯛꯑꯣꯏ ꯑꯣꯏꯅ ꯇꯧꯔꯛꯄꯒꯗꯣ ꯑꯝꯇ ꯇꯧꯔꯛꯇꯦ ꯌꯥꯝ ꯅꯨꯡꯉꯥꯏꯅꯁꯨ ꯆꯠꯂꯛꯈ꯭ꯔꯦ ꯍꯟꯗꯛꯀꯤꯗꯣ
ꯑꯁ ꯑꯩꯁꯨ ꯃꯐꯝꯗ ꯆꯠꯅꯤꯡꯉꯒꯅ ꯆꯠꯅ ꯈꯗꯤ ꯑꯩꯁꯨ ꯌꯥꯎꯕꯒ ꯂꯥꯛꯄꯒꯅ ꯍꯪꯉꯒ ꯌꯥꯎꯔꯝꯗ ꯀꯣꯂ ꯃꯐꯝꯗ ꯌꯥꯝ ꯆꯠꯅꯤꯡꯉꯦ ꯌꯥꯝ ꯐꯖꯩ ꯍꯥꯏꯕ ꯑꯗꯨ ꯃꯊꯪꯗ ꯑꯩꯁꯨ ꯀꯅꯥ ꯀꯅꯥꯅꯣꯏ ꯃꯥꯟꯂꯔꯣꯏ ꯏꯃꯥꯟꯂꯒ ꯈꯔ ꯍꯧꯉꯦ ꯅꯣꯏꯒꯤꯅ ꯌꯥꯝ ꯅꯨꯡꯉꯥꯏꯗꯧ ꯃꯥꯜꯂꯦꯁꯨ ꯑꯗꯒꯤ ꯅꯣꯏꯅ ꯂꯩꯔꯛꯄ ꯃꯐꯝ ꯑꯇ ꯀꯩꯀꯥꯗꯨ ꯄꯥꯎ ꯐꯥꯎꯅꯔꯒ ꯅꯣꯏꯗꯤ ꯈꯪꯅꯔꯕꯅꯤꯅ ꯍꯥꯟꯅ ꯆꯠꯂꯨꯔꯕꯅꯤꯅ ꯑꯗꯨꯃꯥꯏꯅ ꯑꯩꯈꯣꯏ ꯆꯠꯇ꯭ꯔꯤꯉꯩꯗꯒꯤ ꯍꯥꯟꯅ ꯄꯥꯎ ꯐꯥꯎꯅꯔꯒ ꯀꯟꯁꯤꯜꯂꯒ ꯊꯝꯕ ꯌꯥꯔꯗ ꯃꯥ
ꯍꯣꯏ ꯍꯣꯏ ꯌꯥꯏꯌꯦ ꯑꯗꯨꯃꯥꯏꯅ ꯇꯧꯔꯁꯨ ꯃꯐꯝꯗꯨꯁꯨꯅꯦ ꯍꯧꯖꯤꯛꯀꯤ ꯂꯩꯔꯤꯕ ꯃꯐꯝꯁꯦ ꯌꯥꯝ ꯃ ꯄꯥ ꯆꯥꯕ ꯍꯥꯏꯔꯦ ꯍꯥꯏꯇꯥꯔꯦ ꯑꯗꯨꯗꯩ ꯆꯠꯈ꯭ꯔꯒꯅꯦ ꯁꯥꯏꯠ ꯑꯅꯤꯃꯛ ꯇ ꯍꯥꯏꯕꯗꯤ ꯑꯗꯨ ꯍꯧꯖꯤꯛꯀꯤ ꯑꯩꯈꯣꯏꯅ ꯆꯠꯂꯤꯕ ꯃꯐꯝꯁꯤꯒꯤ ꯐꯖ ꯐꯖꯕ ꯍꯥꯏꯗꯤ ꯀꯣꯏꯐꯝ ꯍꯥꯏꯇꯥꯔꯦ ꯑꯐꯥꯎ ꯑꯐꯥꯎꯕ ꯀꯣꯏꯐꯝꯁꯤꯡꯗꯣ ꯑꯗꯨꯒꯤ ꯑꯩꯈꯣꯏꯅ ꯂꯩꯔꯤꯕ ꯃꯐꯝꯁꯤꯗꯒꯤꯁꯨ ꯌꯥꯝ ꯅꯛꯑꯦꯕ ꯑꯗꯒꯤꯗꯤ ꯑ ꯈꯪꯗꯦꯗ ꯑꯗꯨ ꯃꯐꯝꯗꯨꯅꯒ ꯆꯥꯎꯈꯠꯍꯧꯔꯤꯕ ꯇꯦꯛꯁꯤ ꯑꯗꯒꯤꯗꯤ ꯒꯥꯔꯤꯅꯒ ꯐꯖ ꯐꯖꯅ ꯆꯠꯂꯤꯕ ꯑꯩꯈꯣꯏ ꯁꯤꯗꯅ ꯍꯦꯛꯇ ꯂꯝꯕꯤꯗ ꯆꯤꯟꯗꯅ ꯈꯣꯠꯇꯅ ꯇ꯭ꯔꯥꯐꯤꯛ ꯊꯣꯛꯏꯁꯦ ꯁꯤꯒꯁꯦ ꯑꯥꯗꯗꯤ ꯑꯝꯇ ꯇꯧꯗꯦ ꯃꯤ ꯑꯗꯒꯤꯗꯤ ꯃꯦꯇ꯭ꯔꯣꯁꯨ ꯆꯦꯜꯂꯕꯅꯤꯅ ꯃꯤꯅꯤꯠ ꯀꯨꯟꯊ꯭ꯔꯥꯗ ꯌꯧꯕ ꯃꯐꯝꯗꯨ ꯀꯌꯥꯗꯤ ꯊꯨ ꯊꯨꯅ ꯃꯤꯅꯤꯠ ꯃꯉꯥ ꯇꯔꯥꯗ ꯌꯧꯏꯗꯣ ꯁꯤꯗꯒ ꯑꯣꯏꯔꯝꯃꯗꯤꯅꯦ ꯃꯥ ꯄꯨꯡꯈꯥꯏ ꯄꯨꯡꯈꯥꯏꯒ ꯆꯪꯗꯧꯔꯤꯕ ꯖꯥꯠꯅꯤꯗ ꯃꯦꯇ꯭ꯔꯣ ꯀꯥ ꯆꯦꯟꯕꯗꯨꯅꯁꯨꯅꯦ ꯀꯣꯏꯕ ꯅꯨꯡꯉꯥꯏꯔꯤꯅꯦ ꯑꯥꯒꯤꯗꯣ ꯌꯥꯝ ꯊꯤꯅ ꯅꯨꯡꯉꯥꯏꯈ꯭ꯔꯦ ꯃꯐꯝꯗꯣ ꯑꯩꯈꯣꯏꯅ ꯆꯠꯂꯨꯕ ꯃꯐꯝꯁꯤꯡꯗꯣ ꯅꯪꯁꯨ ꯐꯣꯇꯣꯗ ꯀꯩꯗ ꯎꯔꯝꯃꯅꯤ ꯅꯣꯏꯁꯨꯅꯦ ꯑꯗꯨꯃꯥꯏꯅ ꯑꯗꯨꯝ ꯆꯠꯂꯨ ꯌꯥꯝꯅꯁꯨ ꯐꯖꯍꯧꯕꯅꯤ ꯌꯥꯝꯁꯨ ꯅꯨꯡꯉꯥꯏꯕꯅꯤ ꯇꯤꯛꯀꯦꯠ ꯃꯃꯜ ꯀꯩ ꯀꯀꯥꯁꯨꯅꯦ ꯍꯦꯛꯇ ꯇꯥꯈꯠ ꯇꯤꯈꯠ ꯇꯤꯛꯈꯠꯇꯅ ꯇꯥꯡꯕꯗꯣ ꯑꯣꯏꯗꯕꯅꯦꯕ ꯁꯨꯝ ꯃꯌꯥꯝꯅ ꯁꯨꯝ ꯄꯤꯅꯕ ꯍꯥꯏꯕꯗꯤ ꯁꯨꯝ ꯆꯥꯡ ꯑꯃꯗ ꯄꯤꯕꯅꯦ ꯑꯗꯨꯅꯅꯦ ꯌꯥꯝ ꯐꯩ ꯍꯧꯖꯤꯛꯀꯤ ꯃꯐꯝꯗꯣ ꯅꯣꯏꯁꯨ ꯆꯠꯂꯨꯕ ꯌꯥꯏꯀꯣ ꯍꯧꯅꯔꯒ ꯄꯩꯁꯥꯁꯨ ꯌꯥꯝ ꯇꯤꯡꯗꯦ ꯍꯥꯏꯕ ꯆꯥꯕ ꯊꯛꯄ ꯍꯥꯏꯔꯣ ꯑꯩꯈꯣꯏꯗꯤ ꯑꯗꯨꯝ ꯑꯇꯥꯡꯕꯗꯒ ꯆꯥꯔꯛꯇ꯭ꯔꯦꯗ ꯂꯝꯕꯤꯗ ꯌꯣꯜꯂꯝꯕ ꯑꯗꯒꯤꯗꯤꯅꯦ ꯂꯨꯄꯥ ꯆꯥꯝꯃ ꯆꯥꯝꯃꯒꯤ ꯄ꯭ꯂꯦꯠꯇꯅꯦ ꯑꯁ ꯀꯩꯀꯩꯅꯣ ꯐ꯭ꯔꯥꯏ ꯔꯥꯏꯁꯇꯒꯤ ꯑꯗꯒꯤꯗꯤ ꯑꯁ ꯆꯤꯛꯀꯟ ꯆꯤꯂꯤꯒꯗꯣ ꯀꯣꯝꯕꯣꯗ ꯂꯨꯄꯥ ꯆꯥꯝꯃꯗꯒ ꯆꯥꯔꯛꯏꯅꯦ ꯑꯥꯗꯗꯤ ꯍꯥꯎꯁꯨ ꯍꯥꯎꯋꯦ ꯍꯥꯏꯕ ꯑꯗꯣ ꯉꯥꯏꯁꯨ ꯉꯥꯏꯅꯗꯦ ꯑꯗꯒꯤꯗꯤꯅꯦ ꯑꯁ ꯈꯪꯗꯦ ꯎꯝ ꯑꯁꯤꯗꯁꯨ ꯅꯨꯡꯕꯨꯗꯤ ꯅꯨꯡꯉꯥꯏꯕꯨꯅꯦ ꯑꯥꯗ ꯐꯪꯉꯛꯄ ꯃꯍꯥꯎꯗꯣ ꯃꯈꯜ ꯑꯃꯅꯤꯗ ꯅꯣꯏꯁꯨ ꯆꯠꯂꯨꯁꯨ꯭ꯔꯀꯣ ꯇꯁꯦꯡꯅ ꯌꯥꯝ ꯊꯤꯅ ꯅꯨꯡꯉꯥꯏ
ꯍꯣꯏ ꯆꯠꯂꯨꯒꯦ ꯑꯩꯗꯤ ꯆꯠꯅꯤꯡꯕꯅꯕꯨ ꯌꯥꯗ꯭ꯔꯦ ꯅ ꯑꯩꯅ ꯂꯤ ꯋꯥꯔꯤ ꯃꯌꯥꯝꯁꯦ ꯇꯥꯕꯗ ꯑꯗꯣ ꯍꯧꯖꯤꯛꯁꯦ ꯊꯕꯛ ꯈꯔ ꯆꯤꯟꯕꯁꯤꯗ ꯇꯧꯔꯤꯅꯤ ꯈꯔ ꯂꯩꯔꯒ ꯑꯣꯏꯅ ꯆꯠꯂꯒꯦ ꯑꯗꯣ ꯑꯗ ꯑꯌ ꯑꯁꯥꯗꯤ ꯀꯃꯥꯏꯅ ꯇꯧꯍꯧꯒꯦ ꯍꯥꯏꯕꯗꯤ ꯑꯩꯈꯣꯏ ꯁꯤꯗ ꯗꯤ ꯑꯗꯨꯝ ꯌꯥꯝꯅ ꯁꯥꯕꯁꯨ ꯅꯠꯇꯕ ꯌꯥꯝꯅ ꯏꯪꯕꯁꯨ ꯅꯠꯇꯕ ꯇꯧꯋꯤꯗꯅ ꯑꯗꯨꯝ ꯃꯄꯥꯟ ꯂꯝꯗꯗꯤ ꯌꯥꯝꯅ ꯊꯥꯏꯅꯁꯨ ꯇꯥꯏ ꯅꯪꯅ ꯆꯠꯂꯨꯕ ꯃꯐꯝꯗꯨꯗꯤ ꯀꯃꯥꯏꯅ ꯇꯧꯒꯦ
ꯑꯁ ꯑꯗꯨ ꯈꯛꯇꯅꯤꯅꯦ ꯋꯥꯔꯤꯁꯦ ꯑꯩꯈꯣꯏ ꯁꯤꯗꯗꯤ ꯐꯅ ꯁꯥꯏ ꯍꯥꯏꯔꯒꯁꯨ ꯐꯅ ꯁꯥꯏ ꯍꯥꯏꯔꯒꯁꯨ ꯃꯄꯥꯟ ꯊꯣꯛꯄꯗ ꯈꯤꯇꯪꯗꯁꯨ ꯐꯩꯗꯅ ꯑꯁ ꯑꯁ ꯑꯗꯨꯒꯤ ꯑꯩꯈꯣꯏꯅ ꯂꯩꯔꯤꯕ ꯃꯐꯝꯗꯨꯗꯤꯅꯦ ꯁꯥꯕ ꯍꯥꯏꯕꯨꯅꯦ ꯑꯔꯣꯏꯕꯤꯗꯅꯦ ꯑꯗꯨ ꯃꯐꯝ ꯆꯠꯂꯨꯕꯗꯅꯦ ꯑꯋꯥꯕ ꯍꯥꯏꯁꯦ ꯁꯥꯕꯗꯨ ꯈꯛꯇꯅꯦ ꯑꯩꯈꯣꯏꯅ ꯁꯤꯗꯗꯤ ꯍꯦꯛꯇ ꯍꯥꯏꯕꯗꯤ ꯑꯏꯪ ꯑꯁꯥꯗꯨ ꯑꯣꯟꯅꯔꯕꯅꯤꯅ ꯑꯥ ꯌꯧꯕꯗꯅꯦ ꯑꯁ ꯇꯨꯝ ꯍꯧꯒꯠꯄꯗꯒ ꯑꯩꯈꯣꯏ ꯁꯤꯗꯗꯤ ꯏꯪ ꯏꯪ ꯂꯥꯎꯗ꯭ꯔꯦ ꯑꯥꯗꯗꯤꯅꯦ ꯍꯦꯛꯇꯅꯦ ꯁꯥꯔꯒ ꯅꯞ ꯂꯞ ꯂꯥꯎꯔꯒꯅꯤ ꯏꯁꯥꯁꯦ ꯌꯥꯝꯅ ꯍꯧꯒꯠꯅꯤꯡꯗꯕꯗꯣ ꯀꯣꯏꯈ꯭ꯔꯒꯕꯨ ꯁꯥꯔꯁꯨ ꯁꯥꯅ ꯅꯨꯡꯉꯥꯏꯕꯣꯏ ꯀꯩꯕꯣꯏ ꯀꯣꯏꯈꯤꯕꯒꯤ ꯐꯔꯤꯅꯦ ꯑꯗꯨ ꯅꯠꯇꯕꯤꯗꯗꯤꯅꯦ ꯇꯨꯝꯐꯝ ꯆꯥꯐꯝ ꯑꯝꯇ ꯈꯪꯕ ꯅꯠꯇꯦ ꯇꯨꯝꯕꯁꯤꯗꯅꯦ ꯁꯥꯃꯟꯗꯅꯅꯦ ꯐꯦꯟꯁꯦ ꯑꯗꯨꯝ ꯈ꯭ꯋꯥꯏ ꯑꯀꯟꯕꯗ ꯊꯥꯔꯕꯅꯦ ꯃꯤ ꯁꯥꯕꯗꯨ ꯈꯛꯇ ꯉꯥꯏꯔꯦ ꯍꯦꯛꯇ ꯑꯁ ꯌꯥꯝ ꯊꯤꯅ ꯁꯥꯏꯗ ꯁꯥꯕꯒꯤ ꯍꯥꯏꯔꯗꯤ ꯑꯩꯈꯣꯏ ꯁꯤꯒꯗꯤ ꯃꯥꯟꯅꯗ꯭ꯔꯦ ꯎꯝ ꯑꯌꯤꯡꯕꯁꯤꯅ ꯊꯛꯀꯤꯁꯤꯅ ꯊꯛꯀꯤꯁꯤꯅ ꯏꯃꯥꯟꯅꯕꯤ ꯈꯔꯗꯤꯅꯦ ꯑꯌꯤꯡꯕꯗꯣ ꯊꯛꯄꯗꯅꯦ ꯅꯥꯕꯕꯨ ꯌꯥꯎꯅꯔꯕꯅꯦ ꯑꯁꯥꯕ ꯍꯥꯏꯗꯤ ꯎ ꯑꯣꯣꯟꯕꯁꯨ ꯂꯥꯛꯄꯗꯨꯗꯅꯦ ꯃꯣꯏꯗꯣ ꯋꯥꯄꯒ ꯀꯩꯒꯅꯦ ꯅꯥꯕꯁꯨ ꯌꯥꯎꯅꯔꯤꯕꯅꯤ ꯑꯩꯕꯨꯗꯤꯅꯦ ꯀꯩꯁꯨ ꯊꯣꯏꯗꯣꯛꯄꯕꯨꯗꯤ ꯇꯧꯔꯛꯇ꯭ꯔꯦ ꯑꯁ ꯈꯪꯗꯦ ꯁꯥꯕꯗꯨ ꯁꯥꯕꯗꯨ ꯈꯛꯇꯅꯤ ꯑꯇꯣꯞꯄꯕꯨꯗꯤ ꯂꯣꯏ ꯅꯨꯡꯉꯥꯏꯗ ꯅꯣꯏꯁꯨꯅꯦ ꯎꯝ ꯁꯥꯗꯕ ꯃꯇꯝ ꯈꯜꯂꯒ ꯆꯠꯂꯣ ꯍꯥꯏꯕꯗꯤ ꯁꯨꯝ ꯆꯍꯤ ꯍꯧꯒꯠꯂꯛꯄ ꯃꯇꯝ ꯈꯔ ꯏꯏꯪꯤꯉꯩ ꯃꯇꯝ ꯑꯗꯨꯗꯅꯦ ꯆꯠꯍꯧꯋ ꯑꯗꯨꯅꯁꯨ ꯅꯨꯡꯉꯥꯏꯕꯅꯦ
ꯍꯣꯏ ꯍꯣꯏ ꯑꯩꯁꯨ ꯑꯗꯨꯃꯥꯏꯅ ꯍꯧꯖꯤꯛꯁꯨ ꯊꯕꯛꯁꯨ ꯁꯪꯗ꯭ꯔꯕꯅꯤꯅ ꯑꯗꯨꯃꯥꯏꯅ ꯈꯔ ꯏꯪꯉꯛꯄ ꯃꯇꯝꯗ ꯑꯣꯏꯅ ꯌꯦꯡꯉꯒ ꯍꯌꯦꯡ ꯆꯍꯤ ꯂꯣꯏꯔꯝꯗꯥꯏ ꯅꯠꯇ꯭ꯔꯒ ꯍꯧꯔꯛꯄ ꯑꯗꯨꯋꯥꯏꯗ ꯇꯧꯔꯁꯤꯔꯥ ꯆꯠꯂꯁꯤꯔꯅ ꯈꯜꯂꯅꯦ ꯍꯥꯏꯗꯤ ꯌꯥꯝꯅ ꯁꯥꯔꯗꯤ ꯀꯣꯏꯕ ꯆꯠꯄꯅꯤꯅ ꯅꯨꯡꯉꯥꯏꯇꯦꯗꯅ ꯁꯥꯕ ꯈꯥꯡꯕ ꯑꯣꯏꯅ ꯆꯠꯄꯒ ꯆꯞ ꯃꯥꯟꯅꯔꯅꯤ ꯀꯣꯏꯐꯝ ꯂꯥꯡꯐꯝꯁꯨ ꯈꯪꯉꯔꯣꯏ ꯏꯪꯉꯦ ꯍꯥꯏꯕꯗꯨꯒ ꯃꯣꯏꯒꯤ ꯏꯪꯉꯝꯗꯧ ꯃꯥꯟꯁꯤꯗ ꯃꯣꯏꯒꯤ ꯂꯝꯗꯗꯤ ꯑꯁ ꯀꯃꯥꯏꯅ ꯇꯧꯗꯥꯅꯣ ꯏꯪꯉꯀꯥꯟꯗꯅ
ꯈꯪꯗ꯭ꯔꯦ ꯑꯩꯈꯣꯏꯅꯅꯦ ꯑꯩ ꯃꯤ ꯈ ꯁꯨ ꯂꯩꯔꯛꯄꯅꯤꯅ ꯏꯪꯕꯒ ꯑꯝꯇ ꯈꯪꯉꯛꯇ꯭ꯔꯦꯗ ꯅꯣꯡ ꯆꯨꯨꯔꯐꯥꯎꯗꯅꯦ ꯑꯩꯈꯣꯏ ꯁꯤꯗꯗꯤ ꯅꯣꯡ ꯆꯨꯔꯒ ꯏꯪꯉꯤꯗꯅ ꯑꯗꯨꯗꯗꯤꯅꯦ ꯅꯣꯡ ꯆꯨꯔꯒꯅꯦ ꯏꯪꯕꯒ ꯍꯥꯏꯕ ꯑꯝꯇ ꯂꯩꯇ꯭ꯔꯦ ꯑꯗꯨꯕꯨꯅꯦ ꯑꯩꯅꯅꯦ ꯅꯉꯣꯟꯗ ꯇꯝꯒꯗꯕ ꯑꯝꯨ ꯂꯩꯅꯦ ꯍꯧꯖꯤꯛꯀꯤ ꯃꯐꯝꯁꯦ ꯑꯩꯈꯣꯏꯅ ꯑꯩꯅ ꯍꯥꯏꯕ ꯑꯩꯈꯣꯏꯒꯤ ꯂꯩꯐꯝꯁꯤꯒꯤ ꯍꯦꯛ ꯃꯅꯥꯛꯁꯤꯗ ꯍꯥꯏꯇꯥꯔꯦꯅꯦꯀꯣ ꯂꯝꯕꯤ ꯄꯔꯦꯡꯁꯤꯗꯅꯦ ꯂꯥꯏꯔꯤꯛꯁꯦ ꯍꯦꯛꯇꯅꯦ ꯃꯌꯥꯝ ꯌꯣꯜꯂꯦꯕ ꯂꯥꯏꯔꯤꯛꯁꯦ ꯀꯔꯤ ꯍꯥꯏꯅꯤ ꯍꯣꯏ ꯍꯥꯟꯅ ꯁꯤꯟꯅꯈꯤꯕ ꯂꯥꯏꯔꯤꯛꯁꯨ ꯐꯪꯉꯤ ꯑꯗꯒꯤꯗꯤ ꯑꯅꯧꯕ ꯂꯥꯏꯔꯤꯛꯁꯨ ꯐꯪꯉꯦꯕꯀꯣ ꯂꯥꯏꯔꯤꯛꯁꯦ ꯌꯥꯝ ꯊꯤꯅ ꯍꯣꯡꯅ ꯐꯪꯉꯦ ꯅꯪ ꯅꯪꯒꯤ ꯑꯩꯅ ꯂꯩꯔꯤ ꯍꯥꯏꯕꯗꯨꯁꯨ ꯂꯥꯏꯔꯤꯛꯁꯨ ꯌꯥꯎꯋꯦꯕꯀꯣ ꯂꯥꯏꯔꯤꯛꯁꯦ ꯌꯥꯝ ꯊꯤꯅꯅꯦ ꯑꯐ ꯑꯐꯕ ꯊꯥꯏꯅ ꯊꯥꯏꯅꯒꯤ ꯑꯩꯈꯣꯏ ꯁꯤꯗꯒ ꯐꯪꯗꯕ ꯂꯥꯏꯔꯤꯛ ꯐꯅ ꯌꯥꯝ ꯂꯩꯍꯧꯋꯦ ꯍꯥꯏꯕ ꯑꯗꯨꯗꯨꯒꯤꯁꯨ ꯌꯥꯝ ꯅꯨꯡꯉꯥꯏꯔꯛꯑꯦ ꯂꯥꯏꯔꯤꯛ ꯑꯩꯈꯣꯏ ꯃꯤ ꯏꯃꯥꯟꯅꯕꯤ ꯑꯃꯗꯤꯅꯦ ꯃꯥꯒꯤ ꯐꯤꯔꯣꯟꯒꯗꯣ ꯊꯝꯂꯝꯝꯃꯒꯅꯦ ꯂꯥꯏꯔꯤꯛ ꯃꯌꯥꯝꯁꯦ ꯍꯦꯛꯇ ꯂꯩꯔꯒ ꯄꯨꯔꯒ ꯂꯥꯛꯑꯕꯅꯦ ꯍꯥꯏꯕ ꯃꯥꯁꯤꯗꯁꯨ ꯈꯔ ꯌꯣꯟꯒꯦ ꯑꯗꯒꯤꯗꯤ ꯃꯥꯅꯁꯨ ꯄꯥꯖꯅꯕ ꯅꯗꯅꯦ ꯂꯥꯏꯔꯤꯛ ꯐꯅꯌꯥꯝꯕꯨ ꯂꯩꯔꯛꯏ
ꯑꯁ ꯌꯥꯝ ꯐꯩꯌꯦ ꯑꯩꯒꯤ ꯑꯩ ꯀ ꯀꯥꯏ ꯀ ꯕꯨ ꯂꯩꯔꯛꯏꯅꯣ ꯅꯪ ꯌꯦꯡꯅꯤꯡꯕꯅꯕꯨ ꯈꯥꯡ ꯉꯝꯗ꯭ꯔꯦ ꯑꯩ ꯈꯔ ꯊꯨꯅ ꯂꯥꯛꯅꯕ ꯑꯝꯇ ꯇꯧ ꯇꯥꯔꯦ
ꯍꯣꯏꯌꯦ ꯅꯪ ꯂꯥꯛꯄ꯭ꯔꯥ ꯅꯠꯇ꯭ꯔꯒ ꯑꯩ ꯂꯥꯛꯄ꯭ꯔꯥ ꯑꯃ ꯇꯧꯔꯒꯅꯦ ꯂꯥꯏꯔꯤꯛꯇꯣ ꯄꯤꯅꯔꯁꯦ ꯑꯁ ꯂꯥꯏꯔꯤꯛꯇ ꯅꯠꯇꯦꯗ ꯏꯕꯦꯝꯃ ꯑꯩꯈꯣꯏꯅꯅꯦ ꯄꯥꯝꯒꯗꯕ ꯑꯗꯩ ꯁꯅꯥꯋꯣ ꯑꯗꯒꯤꯗꯤ ꯑꯁ ꯐꯤꯔꯣꯜꯒꯁꯤꯅꯅꯦ ꯍꯣꯡ ꯍꯣꯡꯅ ꯕꯦꯛꯀꯁꯤꯅꯅꯦ ꯍ ꯣꯡꯅꯅꯤ ꯑꯁ ꯏꯃꯥꯟꯅꯕ ꯑꯃꯗꯤꯅꯦ ꯎ ꯃꯥꯅ ꯂꯩꯈ꯭ꯔꯤꯕ ꯃꯌꯥꯝꯁꯦ ꯌꯟꯊꯣꯛꯅꯁꯨ ꯌꯥꯝꯈ꯭ꯔꯦ ꯑꯗꯨ ꯍꯥꯏꯔꯒꯅꯦ ꯑꯩꯅ ꯍꯥꯏꯕ ꯑꯩꯈꯣꯏ ꯃꯅꯤꯡꯗꯅꯦ ꯍꯥꯏꯕ ꯏꯃꯥꯟꯅꯕꯤ ꯑꯃ ꯂꯩꯕꯗꯣ ꯃꯥꯗꯤꯅꯦ ꯁꯅꯥꯁꯦ ꯍꯦꯛꯇ ꯃ ꯃꯌꯥꯝ ꯑꯃ ꯂꯩꯔꯒ ꯂꯥꯛꯑꯕꯅꯦ ꯍꯥꯏꯕ ꯑꯁꯤꯗ ꯂꯩꯀꯥꯏꯗ ꯀꯩꯗ ꯃꯥꯅ ꯁꯤꯗꯅꯦ ꯑꯥꯗ ꯀꯨꯟꯊ꯭ꯔꯥ ꯀꯨꯟꯊ꯭ꯔꯥꯗ ꯄꯤꯕꯗꯣ ꯁꯤꯗꯅꯤ ꯌꯥꯡꯈꯩ ꯌꯥꯡꯈꯩꯗꯅꯤ ꯌꯣꯜꯂꯤꯁꯦ ꯀꯌꯥꯗꯤ ꯇꯣꯡꯖꯈ꯭ꯔꯦ ꯑꯩꯁꯨ ꯍꯧꯖꯤꯛꯇ ꯁꯤꯗ ꯌꯧꯔꯛꯑꯀꯥꯟꯗ ꯈꯜꯂꯤꯅꯤ ꯃꯌꯥꯝ ꯂꯩꯔꯝꯃꯒ ꯁꯤꯗ ꯐꯅꯌꯥꯝ ꯌꯣꯜꯂꯝꯃꯁꯨ ꯑꯩꯉꯣꯟꯗ ꯁꯨ ꯈꯤꯇꯪꯕꯨ ꯀꯥꯅꯔꯝꯕꯁꯨ ꯌꯥꯏ ꯀꯥꯏꯅ ꯐꯥꯒꯤ ꯑꯣꯏ ꯀꯩ ꯑꯣꯏ ꯍꯥꯏꯅꯔꯝꯃꯤꯅꯤ ꯑꯗꯣ ꯃꯥꯗꯤ ꯐꯥꯒꯤ ꯐꯥꯒꯤꯗꯒꯤ ꯆꯠꯂ ꯆꯠꯂꯒꯅꯦ ꯂꯩꯔ ꯂꯩꯔꯒ ꯁꯤꯗ ꯑꯃꯨꯛ ꯌꯣꯜꯂꯒ ꯀꯔꯕꯥꯔ ꯀꯟꯅ ꯇꯧꯕꯕꯨ ꯍꯧꯈ꯭ꯔꯦ
ꯃꯤ ꯍꯒꯗꯅ ꯌꯥꯝ ꯀꯥꯟꯅꯔꯝꯗꯧ ꯃꯥꯜꯂꯦ ꯑꯗꯨꯗꯤ ꯃꯥꯅ ꯊꯧꯅꯤꯒ ꯆꯠꯂ ꯆꯠꯂꯒ ꯇꯧꯋꯗꯨꯗꯗꯤ ꯀꯣꯏꯕ ꯆꯠꯂꯨꯕ꯭ꯔꯥꯕꯨ ꯀꯔꯕꯥꯔ ꯇꯧꯅꯕ ꯆꯠꯄꯒ ꯆꯞ ꯃꯥꯟꯅꯔꯦꯅꯦ ꯌꯥꯝ ꯐꯩꯅꯦ ꯑꯗꯨꯃꯗꯤ ꯁꯦꯟꯊꯣꯛ ꯂꯝꯕꯤ ꯑꯃꯨꯛ ꯑꯃꯨꯛꯃꯨꯛ ꯊꯝꯍꯧꯔꯗꯤ ꯕꯤꯖꯤꯅꯦꯁ ꯆꯥꯅ ꯇꯧꯕ ꯃꯤ ꯍꯩꯕ ꯃꯤ ꯑꯣꯏꯔꯒꯗꯤ ꯌꯥꯝ ꯐꯗꯧꯕ
ꯍꯣꯏ ꯍꯩꯕ ꯃꯤ ꯑꯣꯏꯔꯒꯗꯤ ꯐꯕ ꯑꯩꯅꯁꯨ ꯑꯗꯨꯒꯨꯝꯕꯒꯤ ꯋꯥꯈꯜꯗꯣ ꯍꯦꯛ ꯑꯗꯨ ꯃꯇꯝꯗ ꯀꯣꯏꯔꯤꯉꯩ ꯂꯥꯡꯂꯤꯉꯩ ꯋꯥꯈꯜꯒ ꯑꯝꯇ ꯁꯥꯒꯠꯍꯧꯕ ꯅꯠꯇꯦꯗ ꯅꯪꯁꯨꯅꯦ ꯆꯠꯂꯨꯑꯣ ꯅꯣꯡꯃ ꯅꯪꯅ ꯍꯥꯏꯕꯗꯣ ꯈꯔ ꯀꯣꯝꯃꯛꯑ ꯃꯇꯝꯗꯅꯦ ꯁꯣꯏꯗꯅ ꯆꯠꯂꯨꯁꯨ ꯑꯁ ꯈꯪꯗꯦ ꯑꯩꯈꯣꯏ ꯄꯨꯜꯂꯞ ꯑꯃꯨꯔꯛ ꯄꯨ ꯆꯠꯂꯨꯕꯁꯨ ꯌꯥꯔꯤꯦꯗ ꯑꯩꯈꯣꯏꯈꯩ ꯑꯃꯨꯛꯀ ꯑꯃꯨꯛ ꯇꯧꯅꯔꯒ ꯆꯠꯂꯨꯁꯤ ꯌꯥꯏ ꯀꯩꯅꯣ ꯃꯇꯝꯁꯨ ꯁꯪꯉꯛꯄ ꯃꯇꯝꯗ
ꯃꯣꯏ ꯆꯠꯁꯦ ꯑꯩꯁꯨ ꯆꯠꯅꯤꯡꯉꯦ ꯑꯩꯈꯣꯏ ꯃꯌꯥꯝ ꯑꯣꯏꯅ ꯄꯨꯟꯅ ꯍꯥꯏꯗꯤ ꯅꯣꯏ ꯑꯩꯈꯣꯏ ꯄꯨꯟꯕ ꯃꯌꯥꯝꯗꯣ ꯑꯣꯏꯅ ꯆꯠꯅꯤꯡꯉꯦ ꯑꯇꯣꯞꯄ ꯃꯤꯒ ꯆꯠꯄꯗꯣ ꯌꯥꯝꯅ ꯅꯨꯡꯉꯥꯏꯗꯧ ꯃꯥꯟꯗꯦꯕ
ꯌꯥꯏꯌꯦ ꯌꯥꯏꯌꯦ ꯑꯩꯈꯣꯏ ꯈꯪꯅꯕ ꯈꯔꯅꯦ ꯁꯤꯜꯂꯁꯦ ꯃꯊꯪ ꯆꯍꯤꯗꯅꯦ ꯍꯦꯛꯇ ꯆꯠꯂꯨꯔꯁꯤ ꯑꯗꯣ ꯑꯩꯅꯦ ꯀꯩꯅꯣ ꯇꯧꯔꯒꯦ ꯊꯝꯃꯒꯦ ꯑꯩꯈꯣꯏꯕꯥꯅꯤ ꯅꯣꯡꯃ ꯎꯅꯔꯁꯤꯀꯣ
ꯍꯣꯏ ꯍꯣꯏ ꯎꯅꯔꯁꯦ ꯑꯩ ꯅꯪꯅ ꯂꯩꯔꯑꯦꯕ ꯄꯣꯠ ꯆꯩꯗꯨꯣ ꯌꯦꯡꯅꯤꯡꯉꯦ ꯌꯥꯝꯅꯨ
ꯍꯣ ꯍꯣ ꯍꯣꯏ ꯊꯝꯃꯦ ꯊꯝꯃꯦ
ꯎꯝ ꯎꯝ